ꯃꯔꯦ ꯇꯔ
ꯎꯝ ꯊꯥꯃꯠꯇ꯭ꯔꯣ
ꯎ ꯇꯥꯔꯦ
ꯎꯝ
ꯑꯩꯅ ꯖꯣꯃꯤꯇ꯭ꯔꯤ ꯍꯩꯅꯩꯁꯤꯅꯅꯦ ꯀꯩꯅꯣ ꯇꯧꯕ ꯍꯥꯏꯇꯥꯔꯦ ꯑ-ꯌꯦꯛꯄ ꯈꯣꯠꯄꯁꯦ ꯈꯔꯁꯨ ꯄꯥꯝꯃꯛꯄꯩ
ꯎꯝ
ꯑꯗꯨ ꯑꯗꯨꯝ ꯑꯄꯥ ꯃꯄꯥ ꯆꯥꯅꯒꯤ
ꯍꯥꯏꯗꯤ ꯑꯗꯨ ꯁꯔꯨꯁꯨ ꯌꯥꯝ ꯍꯅꯗꯦ ꯑꯗꯨꯝꯕ ꯁꯔꯨꯛꯇꯨꯅ ꯑ-ꯑꯦꯗꯚꯥꯟꯁ ꯃꯦꯟꯁ ꯆꯤꯡꯕꯅꯦꯕ ꯑꯗꯨ ꯌꯥꯎꯕꯒꯤꯅꯦ ꯑꯩꯅ ꯑꯌꯥꯝꯕꯅ ꯑꯦꯁ ꯑꯦꯁ ꯁꯤ ꯑꯦꯁ ꯁꯤꯒꯤ ꯁꯔꯨꯛꯁꯤꯃ ꯁꯨꯛꯑꯣꯏ ꯑꯣꯏꯔꯣꯏꯅ ꯈꯟꯒ꯭ꯔꯤꯁꯦ ꯑꯗꯨꯗꯤ ꯁꯔ ꯑꯥ
ꯃꯤ ꯃꯌꯥꯝꯅ ꯂꯥꯏ ꯂꯥꯏꯑꯅ ꯈꯟꯕ ꯄꯣꯠꯁꯤꯅꯅꯦ ꯑꯩꯉꯣꯟꯗ ꯂꯨꯅ ꯊꯣꯛꯑꯅꯤ ꯑꯗꯩ ꯃꯦꯃꯣꯔꯤ ꯂꯦꯚꯦꯜꯒꯤꯁꯦ ꯃꯩ ꯆꯤꯟꯐꯥ ꯄꯨꯕꯒꯤ ꯁꯔꯨꯛꯀꯨꯝꯕ ꯇ꯭ꯔꯤꯄꯜ ꯑꯦꯁ ꯊꯤꯑꯣꯔꯤ ꯑꯗꯩ ꯇ꯭ꯔꯤꯄꯜ ꯑꯦꯒ ꯂꯩꯁꯤꯡꯗꯣ ꯑꯗꯨꯃꯛ ꯑꯩꯉꯣꯟꯗ ꯌꯥꯝ ꯂꯨꯅ ꯊꯣꯛꯑꯦ ꯁꯤꯕꯨ ꯀꯃꯥꯏꯅ ꯆꯤꯟꯐꯥ ꯄꯨꯗꯣꯏꯅꯣ ꯒꯥꯏꯅ ꯀꯂꯔ ꯁꯤꯕꯨ ꯀꯃꯥꯏꯅ ꯍꯣ ꯇꯧꯗꯣꯏꯅꯣ ꯀ ꯃꯤꯅ ꯂꯨꯏ ꯂꯥꯏꯕꯩ ꯇꯥꯏꯞꯇ ꯑꯨ ꯇꯧ
ꯍ ꯑꯦꯟꯖꯥꯝꯗ ꯅꯨꯡꯉꯥꯏꯖ
ꯍꯥꯏꯕ ꯅꯠꯇꯦꯅꯦ ꯀꯩꯅꯣꯒꯨꯝꯕ ꯅꯦꯠꯀꯨꯝꯕꯒ ꯇꯧꯔꯛꯏꯁꯤꯗꯤ ꯆꯦꯟꯐꯥ ꯑꯌꯥꯝꯕꯅ ꯄꯨ ꯍꯥꯏꯕꯅꯦꯕ
ꯎꯝ
ꯊꯣꯔꯤ ꯉꯥꯛꯇꯅꯤꯅ ꯇ꯭ꯔꯦꯁ ꯀꯩꯅꯣꯒꯥꯁꯦ ꯆꯤꯟꯐꯥꯠ ꯂꯣꯏ ꯄꯨꯔꯤꯅꯤ ꯅꯣꯕꯦꯜ ꯄ꯭ꯔꯥꯏꯖ ꯐꯪꯈꯤꯕ ꯃꯤꯗꯣ ꯆꯥꯝꯃꯒ ꯀꯨꯟꯃꯨꯛ ꯀ ꯁꯨꯔꯦ ꯑꯗꯨꯗꯣ ꯃꯊꯪ ꯃꯅꯥꯎꯒ ꯍꯪꯉꯦ ꯍꯥꯏꯕ ꯃꯣꯏꯅ
ꯎꯝ
ꯍꯥꯏꯗꯤ ꯃꯔꯤ ꯂꯧꯈꯠꯂꯅꯤꯕ ꯆꯥꯝꯃꯒ ꯀꯨꯟ
ꯎ
ꯑꯗꯣ ꯍꯪꯉꯛꯀꯅꯤꯁꯨ ꯃꯇꯝ ꯈꯔ ꯈꯔ ꯍꯪꯉ ꯑꯗꯨꯝ ꯇꯣꯛꯈ꯭ꯔꯅꯤ ꯑꯝꯇ ꯍꯪꯗ꯭ꯔꯦ ꯃꯊꯪꯗꯣ ꯍꯪꯛꯄ ꯌꯥꯏꯌꯦꯅ ꯄꯥꯔꯦ ꯆꯤꯐꯥ ꯄꯨꯔꯤ ꯑꯗꯩ ꯋꯥꯅ ꯀꯩꯅꯣ ꯊꯥ ꯑꯃ ꯍꯦꯟꯅ ꯆꯪꯈꯩ ꯑꯗꯨꯒ ꯃꯊꯪ
ꯑꯗꯨꯝꯕꯗꯨꯗꯤ ꯁ꯭ꯋꯥꯏꯒꯤ ꯂꯥꯏꯔꯤꯛ ꯄꯥꯕ ꯑꯝꯗ ꯊꯦꯠꯄꯝ ꯐꯗ꯭ꯔꯣ
ꯑꯁ ꯊꯦꯠꯄ ꯌꯥꯕ ꯊꯦꯠꯂꯝꯕꯅꯤꯗ ꯑꯗꯨ ꯑꯣꯏ ꯌꯥꯗꯦ ꯆꯪꯉꯨ ꯌꯥꯗꯦꯕ ꯆꯨꯃꯥ ꯄꯨ ꯋꯥꯕ ꯄꯨꯈ꯭ꯔꯕꯨꯗꯤ ꯑꯗꯨꯝ ꯀꯥꯎꯗꯦꯕ
ꯎꯝ
ꯑꯍꯥꯟꯕꯒꯤ ꯇꯨꯡꯐꯥ ꯄꯨꯕꯁꯤꯅ ꯌꯥꯝ ꯋꯥꯁꯦ ꯀꯨꯏꯅ ꯆꯪ ꯄꯨꯈ꯭ꯔꯗꯤ ꯑꯗꯨꯝ ꯀꯥꯎꯗꯦꯕ ꯇꯦꯟꯗ ꯆꯤꯟꯐꯥ ꯄꯨꯈꯤꯕꯗꯣ ꯑꯗꯨꯝ ꯍꯧꯖꯤꯛ
ꯇꯦꯟꯗ ꯆꯝꯐꯥ ꯄꯨꯍꯜꯂꯛꯀꯦꯕ ꯍꯥꯏꯔꯗꯤ ꯀꯩꯅꯣꯗꯣ ꯄ꯭ꯔꯦꯝꯕꯅ ꯄꯨꯔꯛꯒꯅꯤꯁꯦ ꯍꯧꯖꯤꯛ
ꯑꯩ ꯖꯔꯃꯟꯒ ꯏꯠꯂꯤꯒ ꯌꯨ ꯌꯨꯅꯤꯐꯤꯀꯦꯁꯟꯗꯣ
ꯎꯝ
ꯖꯤꯑꯣꯒ꯭ꯔꯥꯐꯤ ꯀꯩꯅꯣꯒꯤ ꯁꯣꯁꯦꯜ ꯁꯥꯏꯟꯁꯀꯤ ꯑꯗꯨꯃ ꯂꯩꯔꯦꯀꯣ
ꯎꯝ
ꯑꯗꯨꯒ ꯀꯩꯅꯣꯒ ꯏꯃ ꯑꯃꯒ ꯄꯨꯔꯛꯄꯅꯤ ꯀꯥꯒꯔꯦꯗ
ꯕꯤꯁꯣꯞ ꯀꯤꯗꯨꯔꯥ
ꯑꯗꯨꯅꯦ
ꯃꯤꯁꯣ ꯀꯦꯟꯗꯜꯁꯇꯦ ꯍꯥꯏ ꯀ꯭ꯂꯥꯁ ꯇꯦꯟꯗꯗ ꯇꯝꯃꯣꯒ
ꯐꯥꯎꯕꯗꯤ ꯃꯤꯁꯇ꯭ꯔꯤꯁꯤ ꯃꯨꯡꯉꯩ ꯍꯩꯅꯗ꯭ꯔꯦ ꯍꯥꯏꯅ
ꯑ ꯍ ꯂꯩꯅꯗꯦ ꯃꯦꯁꯇ꯭ꯔꯤ ꯍꯩꯅꯗꯦ ꯀꯩꯅꯣ ꯍꯧꯛꯐꯥꯎ ꯀꯦꯃꯦꯁꯇ꯭ꯔꯤꯅ ꯇꯥꯏꯗ ꯍꯧꯖꯤꯛ ꯀꯩꯅꯣ ꯒ꯭ꯌꯥꯟ ꯇꯥꯗꯦ ꯀꯔꯤꯅꯣ ꯃꯣꯏ ꯍꯥꯏꯅꯤꯡꯉꯤꯗꯣ ꯑꯗꯨ ꯑꯗꯨ ꯇꯥ ꯂꯥꯛ ꯂꯦꯛ ꯇꯥꯛ ꯂꯥꯛ ꯁꯣꯏꯕꯩꯅꯤ ꯃꯤꯅ ꯄ꯭ꯔꯦꯛꯇꯤꯀꯦꯜ ꯌꯥꯅꯥꯎ ꯇꯥꯏ ꯄ꯭ꯔꯦꯛꯇꯤꯀꯦꯜ ꯌꯥꯎꯗꯕꯤꯗ ꯃꯥꯒꯤ ꯀꯩꯅꯣꯗꯣ ꯈꯔ ꯏꯁꯤꯜꯂꯒ ꯁꯤ ꯇꯥꯔꯦ ꯍꯥꯏꯔꯅ ꯀꯔꯤ ꯀꯣꯛ ꯆꯪꯉꯤꯅꯣ ꯑꯗꯨꯕꯣ
ꯑꯗꯨꯒ ꯇꯨꯌꯦꯞꯇ ꯆꯤꯡꯐꯥ ꯄꯨꯔꯛꯄꯁꯤꯅ ꯏꯖꯨꯀꯦ ꯑꯃꯒ ꯃꯣꯇꯤꯕꯦ ꯑ ꯀꯩꯅꯣ
ꯐꯥꯏ ꯊꯥꯕꯩꯗꯤ ꯑꯩꯈꯣꯏꯁꯨ ꯀ꯭ꯂꯥꯁ ꯇꯦꯟꯗ ꯂꯣꯏꯈ꯭ꯔꯦ ꯑꯦꯂꯚꯦꯟ ꯇꯨꯌꯦꯜꯞꯇꯗꯤ ꯀꯃꯔꯁꯅꯤꯅ ꯑꯩꯈꯣꯠꯄ ꯉꯥꯛꯇꯅꯤ ꯀꯔꯤꯝ ꯀꯥꯟꯅꯇ꯭ꯔꯦꯕ ꯑꯦꯀꯥꯎꯟꯗꯨꯗ ꯂꯥꯏꯔꯤꯛ ꯑꯍꯨꯝ ꯂꯥꯏꯔꯤꯛ ꯑꯍꯨꯝ ꯂꯩꯈ꯭ꯔꯅꯤ ꯕꯤꯖꯤꯅꯦꯁ ꯏꯁꯇꯗꯤꯁꯇꯁꯨ ꯀꯩꯁꯨꯟ ꯐꯍꯗꯦ ꯑꯗꯨꯗꯤ ꯕꯤꯖꯤꯅꯦꯁꯀꯤꯗꯤ ꯑꯥꯏꯗꯤꯌꯥꯅꯤꯅ ꯃꯣꯏꯒꯤ ꯀꯔꯤ ꯂꯩꯕꯇ ꯂꯗꯨꯀꯅꯤꯅ ꯊꯥꯁꯤ ꯄꯨ꯭ꯔ
ꯄꯦꯄꯔ ꯏꯪꯂꯤꯁꯀ ꯃꯒ ꯌꯥꯎꯗ꯭ꯔꯣ
ꯎꯝ ꯌꯥꯎꯋꯦ ꯅꯤꯁꯃꯟꯄꯨꯔꯤ ꯌꯥꯎꯋꯦ
ꯏꯪꯂꯤꯁꯀꯤ ꯀꯦꯔꯦꯛꯇꯔ ꯍꯕ
ꯎꯝ
ꯆꯍꯤ ꯆꯨꯞꯄ ꯃꯇꯝꯝꯕꯗꯨꯗꯅꯦ ꯑꯗꯨꯃꯥꯏꯅ ꯑꯃ ꯑꯅꯤꯗꯩ ꯂꯄ ꯉꯝꯗꯦ ꯑꯄꯖꯝ
ꯎꯝ ꯑꯩꯗꯤ ꯑꯌꯥꯝꯕꯗ ꯀ꯭ꯂꯥꯁ ꯇꯕ ꯇꯦꯟꯁꯨ ꯃꯥ ꯃ ꯉꯥꯛꯇꯣꯏꯗ ꯏꯪꯂꯤꯁꯀ ꯃꯅꯤꯄꯨꯁꯦ ꯑꯌꯥꯝꯕꯅ ꯑꯗꯨꯝ ꯋꯥꯔꯤꯗꯣ ꯀꯩꯁꯨ ꯑꯩꯅ ꯈꯪꯕ ꯌꯥꯕ ꯈꯔ ꯈꯪꯉꯦ ꯀꯩꯇꯧꯅ ꯐꯨꯜ ꯃꯥ ꯈꯪꯗ ꯌꯥꯗꯦ ꯂꯩꯇꯕ ꯇꯝꯃꯛꯄ ꯂꯥꯏꯔꯤꯛ ꯑꯣꯏꯕ꯭ꯔꯥ ꯍꯪꯗꯦ ꯄꯥꯔꯛꯇꯦꯕ ꯍꯧꯖꯤ ꯀꯥ ꯑꯁꯦꯡꯅ ꯇꯨꯌꯦꯞꯀꯂꯦꯟ ꯇꯨꯌꯦꯜꯞꯇꯗꯤ ꯀꯩꯅꯣ ꯌꯥꯎꯋꯅꯦ ꯒ꯭ꯔꯥꯅ ꯑꯗꯨꯝ ꯄꯁꯥꯅ ꯆꯠꯂꯑꯦ ꯍꯥꯏꯗꯤ ꯄꯥꯁ ꯃꯥꯔꯛꯀꯤꯗꯤ ꯑꯗꯨꯅ ꯑꯗꯨꯝ ꯌꯥꯛꯇ꯭ꯔꯅꯦ ꯑꯝ ꯇꯧꯔꯈ꯭ꯔꯣ
ꯀ꯭ꯂꯥꯁ ꯇꯦꯟꯗꯗꯤ ꯑꯩ ꯑꯗꯨꯝ ꯒ꯭ꯌꯥꯟ ꯇꯥꯗꯕꯤꯗ ꯑꯗꯨꯝ ꯂꯦꯞꯇꯅ ꯑꯃꯨꯛ ꯈꯔ ꯍꯟ ꯇꯥꯔꯛꯑꯦ
ꯇꯨꯌꯦꯜꯞꯄꯇꯗꯤ ꯒ꯭ꯌꯥꯟ ꯇꯥꯏ ꯍꯥꯏꯔꯤꯁꯦ ꯒ꯭ꯌꯥꯟ ꯇꯥꯏ ꯍꯥꯏꯔꯤꯁꯦ ꯇꯨꯌꯦꯜꯞ ꯑꯩ ꯇꯨꯌꯦꯜꯞ ꯑꯅꯤꯔꯛ ꯊꯥꯕꯩꯅꯦꯕ ꯀ꯭ꯂꯥꯁ ꯇ ꯑꯅꯤ ꯊ ꯍꯥꯏꯕꯀꯣ ꯑꯩ ꯇꯨꯌꯦꯜꯞ ꯑꯍꯥꯟꯕꯗꯤ ꯂꯥꯏꯔꯤꯛ ꯑꯃ ꯌꯥꯝ ꯄꯥꯔꯛꯇꯦ ꯂꯥꯏꯔꯤꯛ ꯄꯥꯗꯕꯅ ꯑꯩ ꯁꯞꯖꯦꯛ ꯑꯍꯨꯝ ꯑꯍꯨꯝ ꯐꯦꯜ ꯑꯣꯏꯌꯦꯕ ꯑꯗꯨꯒ ꯃꯊꯪ ꯊꯕ ꯊꯥꯗꯨꯗꯤ ꯁꯥꯥꯏꯅ ꯇꯞꯅ ꯄꯥꯖꯔꯦ ꯃꯊꯪꯗꯤ ꯍꯞꯗꯤ ꯁ꯭ꯀꯨꯜ ꯀꯥꯗ꯭ꯔꯦꯕ ꯑꯉꯥꯡꯒꯤ ꯊꯥꯃꯤꯗꯅꯤꯅ ꯑꯩ ꯍꯣꯁꯇꯦꯜꯗ ꯂꯩꯔꯒ ꯏꯁꯥꯅ ꯄꯥꯖꯔꯦ ꯑꯗꯨꯒ ꯊꯥꯔꯦ
ꯍꯥꯏꯔꯒ ꯗꯦꯁꯥꯝꯒꯤ ꯐꯕꯝꯗꯨꯗ ꯑꯣ ꯍ ꯃꯣꯏ ꯊꯣꯡꯒꯤ ꯄꯩꯁꯥ ꯈꯤꯇꯪ ꯂꯧꯧꯔꯁꯨ ꯑꯩ ꯀꯣꯆꯤꯡꯁꯤꯅ ꯑꯃꯨꯛ ꯇꯧꯋꯦꯕꯀꯣ ꯑꯩ ꯍꯗꯦ ꯇꯧꯈꯤꯕ ꯑꯗꯨꯁꯨ ꯑꯗꯨꯝ ꯐꯅꯌꯥꯝ ꯀꯥꯟꯅꯕ ꯐꯪꯈꯤꯕ ꯇꯨꯋꯜꯞ ꯊꯥꯔꯝꯗꯥꯏꯗꯧ ꯃꯥꯜꯂꯦ
ꯅꯣꯡꯃꯒꯤ ꯁ꯭ꯀꯨꯜ ꯈꯨꯨꯟꯗ ꯆꯠꯂꯒ ꯀꯣꯆꯤꯡ ꯇꯧꯗ꯭ꯔꯥ ꯂꯥꯏꯔꯤꯛ ꯇꯥꯛꯑꯝꯗ꯭ꯔꯣ ꯑꯣꯖꯥꯅ
ꯍꯣꯏ ꯀꯩꯅꯣ ꯐ꯭ꯔꯤ ꯀꯣꯆꯤꯡ ꯍꯥꯏꯇꯥꯔꯦ ꯑꯣꯖꯥ
ꯍꯣꯏ ꯍꯣꯏ ꯁꯤꯛꯁꯇꯤ ꯗꯦꯖꯇ ꯇꯧꯔ ꯇꯧꯕꯗꯣ
ꯑꯍꯣꯏ ꯌꯥꯝ ꯀꯨꯏꯗ꯭ꯔꯁꯨ ꯑꯗꯨꯝ ꯀꯥꯟꯅꯩꯌꯦꯕ ꯑꯗꯨꯝ ꯑꯩꯗꯤ ꯑꯇꯩ ꯑꯇꯩ ꯑꯃꯝꯇ ꯆꯠꯂꯛꯇꯦꯕ ꯑꯗꯨꯅ ꯌꯥꯝ ꯈ ꯑꯗꯨꯒ ꯀꯩꯅꯣꯒꯤꯁꯨ ꯃꯥꯁꯇꯔꯒꯤ ꯑꯦꯟꯇ꯭ꯔꯥꯟꯁ ꯊꯥꯔꯝꯗꯥꯏꯗꯣ
ꯎꯝ ꯀꯣꯏ ꯀ ꯁꯤꯟꯕꯗꯣ
ꯁꯤꯜꯂꯦꯕ ꯐ꯭ꯔꯤ ꯀꯣꯆꯤꯡ ꯌꯥꯎꯔꯛꯑꯦꯕ ꯑꯗꯨ ꯌꯥꯎꯔꯛꯄꯩꯁꯨꯅꯦꯕ ꯑꯩꯅ ꯉꯁꯇꯔꯒ ꯇꯝ ꯍꯥꯏꯗꯤ ꯕ꯭ꯂꯥꯏꯟꯗ ꯑꯗꯨꯝ ꯆꯠꯂꯒ ꯑꯦꯟꯇ꯭ꯔꯥꯟꯁ ꯊꯥꯍꯕꯨꯗꯤ ꯃꯣꯏꯅ ꯐꯖꯅ ꯒꯥꯏꯗꯇꯣ ꯇꯧꯔꯒ ꯁꯤ ꯁꯤ ꯀꯣꯏꯁꯟ ꯃꯌꯥꯝ ꯑꯃ ꯄꯥꯕ ꯌꯥꯕ ꯃꯌꯥꯝꯗꯨ ꯇꯥꯛꯄꯤꯗꯅ
ꯎꯝ ꯅꯨꯡꯉꯥꯏꯕꯅꯤ ꯑꯗꯨꯅꯁꯨ ꯍꯦꯟꯅ ꯒꯥꯏꯗ ꯄꯤꯨ ꯉꯥꯏꯔ
ꯂꯩꯔꯦ ꯃꯣꯏꯒꯤ ꯑꯐꯕ ꯑꯃꯗꯤꯝꯗꯤ
ꯍꯕꯅꯤꯅꯦ ꯂꯣꯏꯅꯗꯤ ꯐꯔꯛꯇ꯭ꯔꯔꯤꯁꯤꯕꯨ ꯄꯩꯁꯥꯒꯤ ꯃꯇꯥꯡ ꯂꯥꯛꯄꯗꯅꯤꯗ
ꯎꯝ
ꯃꯁꯥꯅ ꯄꯩꯁꯥꯒꯤ ꯈꯪꯅꯗꯤ ꯑꯗꯨꯝ ꯌꯥꯔꯦ ꯐꯂꯝ ꯑꯣꯏꯔꯦ
ꯎꯝ ꯑꯗꯨꯗ ꯀꯩꯅꯣꯒꯤ ꯃꯁꯇꯔꯒꯤꯅꯦ ꯑꯦꯟꯇ꯭ꯔꯥꯟꯁ ꯁꯤꯗ ꯑꯩꯈꯣꯏ ꯇꯥꯛꯄꯤꯔꯛꯄ ꯑꯣꯖꯥꯁꯦ ꯁꯤꯁꯦ ꯑꯃꯨꯛ ꯑꯩꯈꯣꯏ ꯍꯟꯗꯛ ꯄꯤ ꯑꯩꯆ ꯗꯤ ꯇꯧꯃꯤꯟꯅꯩꯅꯤ ꯅꯣꯏꯅꯁꯨ ꯍꯥꯏꯌꯦꯕ ꯑꯗꯨꯀꯥꯟꯗ ꯅꯣꯏꯁꯨ ꯑꯩꯈꯣꯏꯒ ꯑꯃꯨꯛ ꯁꯅꯔꯛꯄ ꯌꯥꯔꯤꯅꯤ ꯅꯣꯡꯒꯣꯅ ꯑꯩꯈꯣꯏꯅꯍ ꯑꯣꯆꯥ ꯀꯧꯒꯦꯅ ꯁꯥꯔ ꯀꯧꯒꯦꯅ ꯇꯧꯔꯝꯕꯁꯦ ꯏꯄꯨꯡ ꯑꯣꯏꯅ ꯑꯣ ꯅꯣꯏꯒ ꯑꯩꯈꯣꯏꯒ ꯃꯥꯟꯅꯔꯛꯄ ꯌꯥꯔꯤꯅꯦꯅ ꯃꯣꯏꯅ ꯍꯥꯏꯌꯦꯕ ꯑꯩꯈꯣꯏꯗꯤ ꯑꯗꯨꯝ ꯇꯔꯪ ꯑꯃꯅ ꯑꯗꯨꯝ ꯏꯕꯨꯡ ꯗꯤ ꯎꯔꯤ ꯍꯧꯖꯤꯛ ꯑꯃꯨꯛ ꯄꯤ ꯑꯩꯆ ꯗꯤꯥꯟꯅ ꯑꯃꯨꯛ ꯇꯧ ꯍꯥꯏꯥꯏꯣꯟꯅꯀ
ꯅꯪ ꯂꯥꯏꯔꯤꯛ ꯇꯪꯈꯤꯕꯅꯤꯅ ꯂꯥꯏꯥꯛꯛꯌꯣꯅ ꯈꯟꯅꯤꯡꯈꯤꯕꯅꯤ ꯆꯔꯖꯔ ꯁꯠꯄꯗ
ꯍꯧꯖꯤꯛꯇꯗꯤ ꯑꯗꯨꯝ ꯏꯊꯟꯇ ꯆꯠꯆꯔ ꯆꯠꯆꯔꯀꯥꯟꯗ ꯊꯦꯡꯅꯔ ꯊꯦꯡꯅꯔꯀꯥꯟꯗ ꯈꯪꯂꯛꯄ ꯉꯥꯛꯇꯅꯤ ꯑꯗꯨꯝ ꯀꯝꯄꯤꯇꯤꯁꯟ ꯍꯥꯏꯕ ꯑꯝꯇꯁꯨ ꯂꯩꯔꯛꯇꯔꯦꯀꯣ
ꯎꯝ
ꯑꯗ ꯉꯥꯛꯇ ꯃꯤ ꯌꯥꯝꯁꯨ ꯇꯝꯃꯛꯇꯦꯕ ꯃꯉꯥ ꯇꯔꯥ ꯃꯉꯥ ꯇꯔꯥ ꯇꯝꯃꯛꯄ ꯉꯥꯛꯇꯅꯦ
ꯀꯣꯂꯦ ꯍꯥꯏ
ꯑꯗꯨ ꯀ ꯇꯧꯔꯤ ꯅꯨꯡꯉꯥꯏꯗꯕ ꯌꯥꯏꯅꯤ ꯃꯤꯒꯤ ꯌꯥꯝ ꯇꯝꯗꯕꯁꯨ
ꯇꯪꯕꯨꯗꯤ ꯅꯨꯡꯉꯥꯏꯌꯦ ꯑꯗꯣ ꯃꯌꯥꯝ ꯇꯝꯕꯩ ꯅꯨꯡꯉꯥꯏꯕꯁꯨ ꯍꯁꯇꯗꯗꯤ ꯃꯤ ꯃꯌꯥꯝ ꯌꯥꯝꯃꯦ ꯃꯤ ꯆꯥꯝꯃꯒ ꯌꯥꯡꯈꯩꯃꯨꯛ ꯁꯨꯕꯅꯦ ꯀꯩꯅꯣ ꯀꯥ ꯑꯆꯧꯕꯗꯣꯝ ꯄꯤꯛ ꯊꯜꯂꯤꯅꯦꯅ ꯃꯃꯥꯡ ꯃꯐꯝ ꯇꯥꯟꯅꯕꯗ ꯑꯉꯥꯡ ꯑꯣꯏꯔꯤꯉꯩꯗ ꯇꯥꯟꯅꯕ ꯐꯪꯉꯛꯇꯕꯗꯣ ꯃꯁ ꯌꯧꯔꯀꯥꯟꯗ ꯐꯥꯔꯁ ꯕꯦꯟꯁꯇꯀꯤ ꯐꯃꯝ ꯀꯟꯅꯕꯗꯣ ꯗꯦ ꯀ ꯊꯝꯖꯅꯔꯒ
ꯃꯃꯥꯡ ꯐꯝꯃꯤ ꯅꯨꯡꯉꯥꯏꯅ ꯆꯥꯎꯔꯀꯥꯟꯗꯗꯤ ꯍꯥꯏꯗꯤ ꯃꯃꯥꯡ ꯐꯝꯕꯤꯗꯣ ꯍꯥꯏꯗꯤ ꯑꯩꯈꯣꯏ ꯆꯥꯎꯔꯛꯄꯁꯨ ꯑꯣꯏꯔꯦ ꯑꯣꯖꯥ ꯅꯛꯅꯤꯡꯕꯁꯨ ꯑꯗꯨꯒ ꯃꯅꯤꯡꯤꯡ ꯐꯝꯐꯝꯗ ꯑꯩꯈꯣꯏꯁꯨ ꯑꯍꯟꯔꯛꯛꯇ꯭ꯔꯦ ꯃꯤꯠ ꯀꯔꯤ ꯈꯔ ꯎꯔꯛꯇꯕꯅꯤꯅ ꯃꯃꯥꯡ
ꯑꯗꯣ ꯃꯃꯥꯡ ꯃꯃꯥꯡꯗ ꯑꯗꯨꯝ ꯐꯝꯃꯨꯔꯒ ꯃꯅꯤꯡꯗ ꯅꯣꯡꯇꯪ ꯐꯝꯕꯁꯦ ꯑꯣꯖꯥ ꯉꯕ ꯁꯨꯡꯇꯥꯥ ꯇꯥꯗꯦ ꯃꯤ ꯃꯌꯥꯝꯅ ꯃꯔꯦꯡ ꯃꯔꯦꯡ ꯆꯠꯄ ꯃꯌꯥꯝꯁꯤꯡꯗꯣ ꯎꯏꯅꯤ ꯌꯦꯉꯨꯏ
ꯃꯅꯤꯡ ꯐꯝꯕꯗꯨꯅ ꯍꯥꯏꯗꯤ ꯃꯃꯥꯡ ꯐꯝꯝꯕ ꯃꯤ ꯌꯦꯡꯕ ꯃꯇꯝꯗꯀꯣ ꯂꯥꯏꯔꯤꯛ ꯋꯥꯈꯜꯗ ꯆꯪꯗꯕꯅꯤ
ꯆꯪꯗ ꯃꯃꯥꯡ ꯃꯃꯥꯡꯗ ꯑꯗꯨꯝ ꯐꯝꯃꯛꯑꯦꯕ ꯃꯁꯜꯗꯣ ꯑꯗꯨꯒ ꯅꯪꯍꯧꯗꯗꯅ ꯃꯅꯤꯡ ꯐꯝꯕ ꯑꯃꯨꯔꯛꯂ ꯑꯅꯤꯔꯛꯂ ꯈꯛ ꯌꯥꯎꯈꯤꯕ ꯑꯗꯨꯗꯗꯤ ꯑꯣꯖꯥ ꯉꯥꯡꯕ ꯑꯝꯇ ꯇꯥꯗ꯭ꯔꯦ ꯃꯤ ꯃꯌꯥꯝ ꯂꯅꯅꯩ ꯄꯂꯝ
ꯃꯃꯥꯡꯒꯤ ꯏ ꯐꯥꯃꯩꯗ ꯀꯣꯂꯦꯖ ꯑꯃꯗꯤ ꯏꯪꯗꯤꯁ ꯀ꯭ꯂꯥꯁ ꯃꯉ ꯌꯥꯎꯗꯅ ꯑꯗꯨꯝ ꯃꯄꯥꯟꯗ ꯍꯥꯏꯗꯤ ꯀꯣꯂꯦꯖꯀꯤ ꯑꯀꯣꯏꯕꯗ ꯆꯠ ꯆꯠꯇꯅ ꯂꯔꯛꯀ ꯗꯥꯔꯤꯎꯝꯕꯔꯒ ꯗꯥꯏꯔꯤ ꯑꯃ ꯄꯥꯏꯔꯒ ꯇꯧꯗꯣꯏꯁꯦ ꯑꯩꯈꯣꯏꯅ ꯍꯥꯏꯗꯤ ꯑꯩ ꯃꯤꯡꯁꯤ ꯀꯧꯏ ꯈꯣꯠꯂꯤ ꯑꯩ ꯁꯤ ꯇꯧꯗꯣꯏꯅꯦ ꯍꯥꯏꯔꯀꯣ ꯐꯣꯟ ꯅꯝꯕꯔ ꯂꯍꯧꯕꯇꯅꯦ ꯑꯃꯨꯛ ꯈꯪꯉꯁꯤꯦ ꯑꯗꯨ ꯃꯌꯥꯝꯅ ꯇꯝꯕ ꯂꯣꯏꯔꯦ ꯀꯣꯂꯦꯖꯀ ꯂꯣꯏꯔ ꯀꯥꯟꯅ ꯍꯥꯏꯔꯛꯇꯅ ꯏꯃꯥꯟꯅꯕ ꯏꯃꯥꯟꯅꯕꯅ ꯊꯦꯡꯅꯕ ꯉꯝꯃꯦ ꯅ ꯅꯍꯋꯥꯏ ꯏꯗꯤ ꯄꯥꯏꯔꯒ ꯆ ꯃꯤ ꯐꯣꯟ ꯅꯝꯕꯔ ꯍꯥꯡꯅꯣꯏꯗꯅꯦ ꯍꯥꯏꯒꯅ ꯑꯩꯅ ꯍꯧꯖꯤꯛ ꯑꯩꯈꯣꯏꯅ ꯂꯥꯏꯔꯤꯛ ꯀꯥꯏꯅ ꯀꯝꯃꯌꯨꯅꯤꯇꯤ ꯑꯦꯛꯖꯥꯒꯤ ꯂꯥꯏꯔꯤꯛ ꯊꯥꯕꯗ ꯂꯥꯏꯔꯤꯛ ꯄꯥꯏꯔꯒ ꯊꯥꯖꯗꯕ ꯃꯤ ꯌꯥꯎꯋꯦꯕ ꯑꯗꯥꯥꯏ ꯇꯧꯔꯃꯤꯗꯨ ꯍꯥꯏꯔꯒ
ꯑ ꯀꯥꯔꯛꯄꯗꯩ ꯅꯨꯡꯉꯥꯏꯌꯦ ꯑꯩꯈꯣꯏ ꯃꯔꯤ ꯃꯉꯥꯈꯛ ꯑꯣꯏꯔꯁꯨꯅꯦ ꯌꯥꯝ ꯐꯖꯅ ꯑꯗꯨꯝ ꯇꯁꯅꯌꯥꯎꯃꯤꯟ ꯎꯝ ꯍꯩꯀꯨꯒꯁꯨ ꯃꯪꯒꯦꯒꯁꯨ ꯍꯧꯋꯦꯕ ꯑꯩꯈꯣꯏ ꯁ꯭ꯀꯨꯜ
ꯑ
ꯃꯤꯟꯅ ꯆꯠꯂꯒ ꯀꯥꯔꯒꯕꯨ ꯍꯦꯛꯄꯑꯣ ꯑꯗꯒꯤ ꯑꯣꯖꯥ ꯑꯃ ꯂꯩꯌꯦꯕ ꯖꯤꯑꯣꯒ꯭ꯔꯥꯐꯤꯒꯤ ꯃꯥꯁꯤꯅ ꯀꯩꯅꯣꯒꯤ ꯀ꯭ꯂꯥꯛꯀꯤ ꯊꯕꯛꯇꯣ ꯃꯥꯅ ꯑꯣꯏꯅ ꯂꯣꯏ ꯇꯧ ꯂꯩꯕ ꯂꯥꯛꯇꯗꯤ ꯇꯧꯍꯟꯗꯔꯦꯅ ꯃꯤꯡ ꯆꯟꯕꯒꯤ ꯑꯃꯒꯤ ꯑꯃꯒꯤ ꯊꯕꯛ ꯆꯤꯜꯂꯤꯅꯤ ꯑꯗꯨꯝ ꯇꯧ ꯂꯩꯕ ꯑꯩꯈꯣꯏꯅ ꯀ꯭ꯂꯥꯁꯁꯦ ꯍꯞꯇꯥ ꯑꯃꯗ ꯑꯃꯨꯔꯛ ꯈꯛꯇꯪꯒ ꯇꯥꯛꯑꯕ ꯃꯥꯁꯤꯅ ꯇꯞꯄꯣ ꯑꯣꯖꯥ ꯑꯃꯕꯨꯗꯤ ꯂꯩꯌꯦꯕ ꯑꯗꯨꯕꯨꯗꯤ ꯑꯗꯨꯝ ꯇꯥꯛꯑꯁꯨ ꯃꯥꯅ ꯇꯥꯛꯀꯗꯧ ꯁꯔꯨꯛꯇꯣ ꯑꯗꯨꯝ ꯇꯥꯛꯄꯗꯣ ꯌꯧꯗꯗꯅ ꯂꯩꯕꯗꯣ ꯑꯩꯈꯣꯏꯅ ꯀꯧꯕꯁꯤ ꯀꯧꯕꯁꯤꯗꯤ ꯃꯥꯁꯦ ꯅꯣꯡ ꯐꯥꯗꯣꯛ ꯀ꯭ꯂꯥꯁ ꯆꯪꯉꯛꯄꯁꯤꯗ ꯑꯩꯈꯣꯏ ꯃꯌꯥꯝ ꯆꯪꯗꯅꯅꯦ ꯉꯥꯡꯗꯣꯢꯅꯤ ꯀꯩꯅꯣꯒꯤ ꯁꯥꯔꯒꯤꯗꯤ ꯏꯆꯥ ꯅꯨꯨꯄꯤ ꯂꯩꯇ꯭ꯔꯥ ꯃꯥꯗꯤ ꯖꯤꯄꯤꯗ ꯇꯝꯍꯜꯂꯤꯌꯦ
ꯑ ꯅꯠꯇꯦ ꯇꯤꯖꯤꯗ ꯇꯝꯍꯜꯂꯤꯌꯦ ꯑꯗ ꯑꯩꯈꯣꯏꯅ ꯃ ꯉꯥꯡꯗꯣꯏꯅꯤꯕ ꯑꯣ-ꯑꯣꯖꯥꯅ